ꯍꯜꯂꯣ ꯇꯕ꯭ꯔꯣ ꯇꯥꯏꯌꯦ ꯇꯥꯏꯌꯦ ꯅꯨꯡꯉꯥꯏꯔꯤꯕꯣ ꯅꯨꯡꯉꯥꯏꯔꯤꯌꯦ ꯅꯪꯗꯤ ꯀꯝ ꯅꯪꯗꯤ ꯀꯃꯥꯏ ꯀꯃꯥꯏ ꯇꯧꯔꯤꯒꯦ ꯑꯩꯁꯨ ꯅꯨꯡꯉꯥꯏꯔꯤꯌꯦ ꯑꯩꯗꯣ ꯑꯩꯗꯣ ꯅꯪꯒꯤ ꯎꯝ ꯍꯟꯇꯛ ꯕꯤ ꯑꯦꯗ ꯇꯧꯅꯤ ꯈꯣꯠꯅꯤ ꯀꯥꯏ ꯍꯥꯏꯈꯤꯕꯗꯣ ꯀꯃꯥꯏꯅ ꯇꯧꯔꯒꯦꯅ ꯍꯪꯒꯦꯅ ꯇꯧꯔꯛꯄꯅꯤꯅꯦ
ꯑꯣ ꯑꯗꯨꯒꯤꯗꯣ ꯑꯦꯠꯃꯤꯁꯟ ꯄ꯭ꯔꯣꯁꯦꯁꯇꯤ ꯂꯣꯏꯁꯟꯒ꯭ꯔꯦ ꯑꯩꯗꯣ ꯍꯥꯏꯗꯤ ꯐꯦꯃꯤꯂꯤ ꯀꯟꯗꯤꯁꯟ ꯈꯔ ꯀꯩꯅꯣ ꯇꯧꯕꯅꯤꯅ ꯑꯩꯖꯦ ꯆꯍꯤ ꯑꯃꯅꯤ ꯗ꯭ꯔꯣꯞ ꯇꯧꯊꯣꯛꯑꯦꯕꯀꯣ ꯑꯗꯨꯒ ꯄ꯭ꯔꯥꯏꯚꯦꯠꯇꯥ ꯇꯧꯕꯗꯨꯗꯤ ꯑꯈꯣꯏ ꯄꯩꯁꯥꯗꯣ ꯉꯝꯃꯔꯣꯏꯅ ꯁꯔꯀꯥꯔꯒꯤꯗ ꯑꯣꯏꯅ ꯉꯥꯏꯕ ꯃꯃꯥꯡꯗꯖꯨ ꯁꯦꯂꯦꯛꯁꯟ ꯐꯪꯒꯤꯗꯕꯒꯤ ꯑꯃꯨꯛ ꯅꯧꯅ ꯑꯃꯨꯛ ꯇꯧꯕ
ꯑꯣ ꯑꯗꯨ ꯁꯔꯀꯥꯔꯒꯤꯗ ꯑꯗꯨꯝ ꯐꯪ ꯐꯪꯉꯕ꯭ꯔꯥ ꯅꯠꯇ꯭ꯔꯥꯒ ꯄ꯭ꯔꯥꯏꯚꯦꯠꯀꯤꯗ ꯑꯣꯏꯅ ꯑꯃꯨꯛ ꯇꯧꯔꯕ꯭ꯔꯣ ꯀꯃꯥꯏ ꯇꯧꯔꯒꯦ
ꯑꯩ ꯁꯔꯀꯥꯔꯒꯤꯗ ꯑꯣꯏꯅ ꯇꯧꯔꯦ ꯄ꯭ꯔꯥꯏꯚꯦꯠꯀꯤꯗꯣ ꯄꯩꯁꯥꯗꯣ ꯉꯝꯃꯔꯣꯏꯅ
ꯑꯣ ꯁꯔꯀꯥꯔꯒꯤꯗ ꯑꯣꯏꯅ ꯇꯧꯔꯦꯕ ꯑꯗꯨꯗꯤ ꯄꯩꯁꯥ ꯅꯨꯡꯁꯥꯗꯤ ꯀꯌꯥꯝ ꯀꯌꯥꯝ ꯀꯃꯥꯏꯟ ꯆꯪꯉꯦ ꯑꯗꯨꯒ ꯅꯣꯏꯒꯤꯗꯨꯗꯤ ꯑꯦꯟ ꯑꯥ ꯄꯩꯈꯥ ꯊꯥꯔꯒ ꯈꯜꯂꯤꯔꯥ ꯀꯃꯥꯏ ꯇꯧꯕꯅꯣ ꯑꯩꯖꯦ ꯈꯪꯗꯕꯒꯤ ꯍꯪꯉꯛꯄꯅꯤꯀꯣ
ꯑꯥ ꯀꯩꯅꯣ ꯑꯥ ꯍꯥꯏꯗꯤ ꯑꯥ ꯄ꯭ꯔꯥꯏ ꯒꯕꯔꯃꯦꯟꯀꯤ ꯁꯔꯀꯥꯔꯒꯤ ꯑꯣꯏꯔꯕꯅꯤꯅꯀꯣ ꯄꯩꯁꯥꯖꯦ ꯀꯩꯁꯨꯗꯤ ꯆꯪꯗ꯭ꯔꯦ ꯑꯩꯈꯣꯏꯗꯣ ꯏꯟꯇ꯭ꯔꯥꯟꯁ ꯊꯥꯔꯦ ꯑꯍꯥꯟꯕꯗ ꯏꯟꯇ꯭ꯔꯥꯟꯁ ꯊꯥꯕꯗ ꯐꯣꯔꯝ ꯍꯥꯟꯅ ꯊꯥꯖꯤꯜꯂꯦ ꯃꯣꯏ ꯑꯗꯨꯝ ꯗꯦꯠ ꯄꯤꯌꯦꯕꯀꯣ ꯗꯦꯠ ꯂꯥꯏꯟ ꯑꯗꯨꯒ ꯏꯟꯇ꯭ꯔꯥꯟꯁꯇꯣꯞ ꯊꯥꯔꯦ ꯑꯗꯨꯒ ꯏꯟꯇ꯭ꯔꯥꯟꯁꯇꯣ ꯁꯦꯂꯦꯛꯁꯟ ꯃꯤ ꯌꯥꯝ ꯇꯧ ꯀꯩꯁꯨ ꯇꯧꯗꯦꯕ ꯍꯥꯏꯗꯤ ꯄ꯭ꯔꯥꯏꯚꯦꯠꯅꯤꯅ ꯃꯌꯥꯝ ꯃꯌꯥꯝ ꯇꯧꯗꯦ ꯑꯥ ꯀꯩꯅꯣ ꯁꯔꯀꯥꯔꯅꯤꯅ ꯃꯌꯥꯝ ꯇꯧꯕ ꯑꯣꯏꯗꯦ ꯑꯠ ꯑꯗꯨꯗꯨꯅ ꯏꯟꯇ꯭ꯔꯥꯟꯁꯇꯣ ꯄꯥꯁ ꯇꯧꯔ ꯃꯇꯨꯡꯗ ꯇꯧꯕꯅꯦ ꯑꯗꯣ ꯑꯦꯗꯃꯤꯁꯟ ꯍꯥꯏꯖꯦ ꯄꯩꯁꯥ ꯀꯩꯁꯨ ꯆꯪꯗꯦꯗ
ꯁꯔꯀꯥꯔꯒꯤꯅꯤꯅ
ꯑꯣ ꯑꯗꯨꯗꯤ ꯌꯥꯝ ꯐꯩꯅꯦ
ꯑꯧ ꯐꯩꯌꯦ ꯑꯗꯣ ꯅꯪꯁꯨ ꯅꯪꯁꯨ ꯀꯩꯒꯨꯝꯕ ꯇꯧꯒꯦ ꯈꯣꯠꯀꯦ ꯍꯥꯏꯔꯗꯤ ꯑꯗꯨꯝ ꯊꯥꯖꯟꯕ ꯌꯥ ꯑꯗꯣ ꯍꯟꯗꯛꯀꯤꯗꯤ ꯂꯣꯏꯒ꯭ꯔꯦ ꯍꯟꯗꯛ ꯆꯍꯤꯒꯤ ꯑꯣꯏꯅꯗꯤ ꯅꯦꯛꯁ ꯌꯔꯗ ꯑꯃꯨꯛ ꯂꯥꯛ ꯇꯣꯏꯕ
ꯑꯣ ꯍꯣꯏ ꯑꯩꯖꯦ ꯀꯃꯥꯏ ꯀꯃꯥꯏ ꯇꯧꯕꯅꯣ ꯅꯪꯒꯤꯗꯨ ꯅꯣ ꯑꯥ ꯅꯪꯒꯤꯗꯨꯗꯩ ꯍꯥꯏꯐꯦꯠ ꯍꯪꯉꯒꯅꯦ ꯑꯩꯖꯦ ꯑꯝꯇꯥ ꯇꯧꯒꯦꯅ ꯈꯜꯂꯝꯕ ꯑꯗꯨꯗꯨꯒꯤ ꯑꯗꯩ ꯅꯪꯁꯨ ꯇꯧꯅꯦꯅ ꯍꯥꯏꯒꯤꯕꯗꯣ ꯍꯥꯏꯒꯤꯕꯅꯤ ꯑꯗꯩ ꯑꯩꯈꯣꯏꯖꯦ ꯏ ꯄꯥꯎꯁꯨ ꯐꯥꯎꯅꯗꯕꯁꯨ ꯀꯨꯏꯕꯗꯨꯒꯤ ꯀꯃꯥꯏ ꯀꯃꯥꯏ ꯇꯧꯔꯤꯖꯥꯠꯅꯣ ꯃꯥꯒꯤꯗꯣ ꯑꯝꯇꯥ ꯍꯪꯒꯦꯅ ꯈꯜꯂꯝꯕ ꯑꯗꯨꯗꯤ ꯌꯥꯝ ꯐꯔꯦꯅꯦ ꯅꯪ ꯑꯦꯗꯃꯤꯁꯟꯗꯤ ꯇꯧꯒ꯭ꯔꯥꯕꯣ ꯀꯃꯥꯏ ꯇꯧꯔꯒꯦ
ꯑꯣ ꯑꯦꯗꯃꯤꯁꯟ ꯇꯧꯁꯟꯒ꯭ꯔꯦ ꯅꯣꯏ ꯃꯃꯥꯅꯁꯨ ꯅꯍꯥꯟ ꯅꯣꯡꯃ ꯍꯪꯉꯛꯑꯝꯃꯦ ꯑꯩꯉꯣꯟꯗ ꯑꯥ ꯑꯩ ꯒꯤꯗꯣ ꯇꯧꯒ꯭ꯔꯥꯕ ꯈꯣꯠꯈ꯭ꯔꯥꯕꯅ ꯑꯗꯣ ꯑꯗꯨꯝ ꯑꯦꯟꯇ꯭ꯔꯥꯟꯁ ꯊꯥꯔꯨꯔꯦ ꯑꯗꯨꯒ ꯑꯦꯟ꯭ꯔꯥꯟꯁꯁꯦ ꯑꯩꯖꯦ ꯌꯥꯎꯔ ꯔꯣꯏꯗ꯭ꯔꯥꯅ ꯄꯥꯈꯠꯂꯦꯕ ꯍꯥꯏꯗꯤ ꯀꯣꯏꯁꯟꯖꯦ ꯁꯔꯀꯥꯔꯒꯤ ꯑꯣꯏꯕꯅꯤꯅ ꯍꯦꯛꯇꯥ ꯂꯨꯔꯛꯏꯗꯅ ꯃꯣꯏꯒꯤꯗꯤ ꯈꯤꯇꯪ ꯑꯗꯨꯝ ꯃꯥꯟꯅꯔꯛ ꯇꯦꯕ ꯄ꯭ꯔꯥꯏꯚꯦꯠꯁꯨ ꯑꯩ ꯑꯥ ꯇ꯭ꯔꯥꯏꯗꯤ ꯇꯧꯅꯤꯡꯕꯅꯦ ꯑꯗꯣ ꯇꯧꯗ꯭ꯔꯦ ꯍꯥꯏꯗꯤ ꯃꯣꯏꯗꯤ ꯄꯩꯁꯥꯗꯣ ꯑꯈꯣꯏꯅ ꯉꯝꯃꯑꯣꯏꯗꯧꯅꯤꯅ ꯍꯥꯏꯕꯩ ꯋꯥꯅꯤ ꯍꯧꯖꯤꯛ ꯄ꯭ꯔꯥꯏꯚꯦꯠꯇꯥ ꯇꯧꯒꯦ ꯍꯥꯏꯔꯗꯤ ꯑꯗꯨꯝ ꯃꯌꯥꯝꯅ ꯁꯨꯝ ꯍꯥꯏꯅꯕꯗ ꯄꯩꯁꯥꯖꯦ ꯑꯗꯨꯛꯀꯤ ꯃꯇꯤꯛ ꯌꯥꯝꯃꯦꯕ ꯑꯩꯈꯣꯏꯅ ꯂꯩꯕ ꯆꯥꯡꯖꯤꯒꯗꯤ ꯑꯥ ꯑꯦꯐꯣꯔꯠ ꯇꯧꯕ ꯉꯝꯃꯣꯏꯅ ꯑꯗꯨꯗꯨꯒꯤ ꯁꯔꯀꯥꯔꯒꯤꯗ ꯇꯧꯕꯗꯣ ꯑꯦꯠꯃꯤꯁꯟ ꯇꯧꯒ꯭ꯔꯦ ꯑꯦꯗꯃꯤꯁꯟ ꯌꯥꯝ ꯆꯪꯗꯦ ꯄꯩꯁꯥ ꯅꯣꯏꯖꯨ ꯑꯗꯨꯝ ꯉꯝꯅꯤꯌꯦ ꯇꯧꯕ ꯃꯇꯝꯗ
ꯑꯣ ꯍꯣꯏ ꯍꯣꯏ ꯑꯗꯨꯗꯤ ꯑꯩꯖꯨ ꯃꯊꯪ ꯆꯍꯤꯗ ꯌꯦꯡ ꯇꯥꯔꯦ
ꯇꯧꯊꯣꯛꯑꯣ ꯇꯧꯊꯣꯛꯑꯣ ꯁꯨꯝ ꯍꯥꯏꯗꯤ ꯀꯩꯅꯣꯗ ꯐ꯭ꯔꯤꯗ ꯁꯨꯝ ꯍꯥꯏꯗꯤ ꯑꯩꯈꯣꯏꯁꯨ ꯀꯩꯅꯣꯝꯃ ꯇꯧꯒꯦꯅ ꯈꯟꯕꯗꯣ ꯇꯧꯊꯣꯛꯇ꯭ꯔꯒꯗꯤ ꯑꯗꯨꯝ ꯆꯍꯤꯖꯦ ꯁꯨꯝ ꯃꯥꯡꯖꯜꯂꯛꯏꯗꯅꯀꯣ ꯑꯗꯣ ꯑꯩꯖꯨ ꯃꯃꯥꯡꯗ ꯊꯥꯏꯑꯕ ꯃꯤꯗꯣ ꯃꯣꯏ ꯌꯥꯝ ꯂꯧꯗꯕꯅꯤꯅ ꯎꯝ ꯑꯩ ꯌꯥꯎꯔꯛ ꯑꯗ ꯍꯟꯗꯛꯁꯨ ꯑꯃꯨꯛꯇꯪꯒ ꯇ꯭ꯔꯥꯏ ꯇꯧꯒꯦꯅ ꯇꯧꯕꯅꯦ ꯑꯗꯣ ꯂꯥꯏꯔꯤꯛꯇꯤ ꯈꯔ ꯀꯟꯅ ꯄꯥꯕ ꯇꯥꯔꯦ ꯍꯥꯏꯗꯤ ꯀꯣꯏꯁꯟꯗꯣ ꯑꯩꯈꯣꯏꯅ ꯀ꯭ꯂꯥꯁꯇꯣ ꯃꯣꯏꯅ ꯅꯥꯏꯟ ꯇꯦꯟ ꯁ꯭ꯋꯥꯏꯗꯒꯤ ꯍꯪꯉꯦ ꯍꯥꯏꯔꯁꯨ ꯑꯩꯈꯣꯏꯁꯨ ꯊꯥꯗꯣꯛꯄꯗꯣ ꯀꯨꯏꯔꯛꯑꯕꯅꯤꯅ ꯂꯥꯏ ꯑ ꯁꯤꯂꯦꯕꯁ ꯃꯅꯨꯡꯗꯩ ꯍꯪꯉꯛꯄ ꯈꯣꯠꯄ ꯑꯗꯣ ꯊꯦꯡꯅꯈꯤꯕ ꯌꯥꯎꯔꯕꯁꯨ ꯆꯨꯁ ꯑꯣꯏꯔꯛꯄꯗꯣ ꯑꯦꯝ ꯁꯤ ꯀ꯭ꯌꯨꯗ ꯂꯥꯛꯑꯁꯨ ꯃꯣꯏꯅ ꯍꯪꯕ ꯃꯇꯝꯗ ꯑ ꯀꯃꯥꯏ ꯍꯥꯏꯁꯤꯒꯦ ꯎꯝ ꯏꯃꯥꯟ ꯃꯥꯟꯅꯕꯗꯣ ꯑꯟꯁꯔꯖꯤ ꯁꯤꯁꯨ ꯃꯥꯟꯕ ꯁꯤꯁꯨ ꯃꯥꯟꯕꯅ ꯑꯗꯨꯝ ꯌꯥꯎꯗ꯭ꯔꯥ ꯑꯗꯩꯗꯤ ꯃꯣꯏ ꯀꯣꯏꯁꯟ ꯇꯥꯏꯞꯁꯦ ꯖꯤ ꯀꯦꯒꯤ ꯃꯑꯣꯡ ꯖꯤꯀꯦꯁꯨ ꯂꯥꯛꯑꯦꯕꯀꯣ ꯀꯔꯦꯟ ꯑꯦꯐꯤꯌꯔꯁ ꯀꯩꯀꯩ ꯁꯤꯒꯨꯝꯕꯁꯤꯁꯨ ꯑꯩꯈꯣꯏꯁꯦ ꯏ ꯄꯥꯎ ꯈꯔ ꯈꯪꯗ꯭ꯔꯗꯤ ꯌꯥ ꯗꯦ ꯏꯔꯥꯏ ꯂꯥꯏꯕ ꯍꯦꯛꯇ ꯑꯩꯈꯣꯏꯗꯣ ꯑꯉꯥꯡ ꯅꯠꯇ꯭ꯔꯃꯤꯅ ꯄꯪꯍꯪꯗꯗꯤ ꯍꯪꯗꯦꯗꯅꯀꯣ ꯍꯧꯖꯤꯛ ꯍꯧꯖꯤꯛꯀꯤ ꯑꯣꯏꯔꯣ ꯑꯃ ꯑꯣꯏꯔꯣ ꯍꯥꯏꯗꯤ ꯃꯅꯤꯄꯨꯔꯇꯪꯒꯤ ꯅꯠꯇꯕꯤ ꯀꯔꯦꯟ ꯑꯦꯐꯤꯌꯔꯁ ꯍꯥꯏꯁꯦ ꯑꯗꯨꯝ ꯂꯣꯏꯅꯃꯛꯅꯤꯗꯅ ꯑꯗꯨꯃꯥꯏꯅ ꯍꯪꯉꯛꯄ ꯑꯗꯩ ꯗꯤ ꯅꯪ ꯀꯩꯅꯣ ꯂꯧꯒꯤꯗꯥꯏꯅꯦ ꯑꯥꯔꯠꯁꯂ ꯀꯩꯅꯣꯝ ꯂꯧꯒꯤꯗꯥꯏꯅꯦ ꯎꯝ ꯑꯗꯣ ꯑꯥꯔꯠꯁꯅ ꯑꯥ
ꯃꯃꯥꯡ ꯅꯍꯥꯟꯋꯥꯏ ꯀꯩꯅꯣ ꯂꯣꯏꯔꯛꯄ ꯑꯗꯨꯋꯥꯏ ꯑꯦꯝ ꯑꯦ ꯂꯣꯏꯔꯛꯄ ꯑꯗꯨꯋꯥꯏꯗꯕꯨꯗꯤ ꯊꯥꯕꯒꯤ ꯇ꯭ꯔꯥꯏ ꯇꯧꯔꯨꯔꯕꯅꯦꯕ ꯑꯗꯨꯗ ꯈꯟꯒꯤꯗ꯭ꯔꯕ ꯑꯗꯨꯗꯒꯤ ꯑꯩꯗꯣ ꯇꯟꯗꯅ ꯑꯗꯨꯝ ꯑꯁ ꯑꯇꯣꯞꯄ ꯑꯣꯏꯅ ꯇꯧꯔꯁꯨ ꯌꯥꯔꯦ ꯁꯤ ꯈꯟꯅꯕ ꯑꯩ ꯍꯣꯠꯅꯕ ꯇꯜꯂꯦꯅ ꯑꯗꯨꯝ ꯈꯜꯂꯒ ꯇꯣꯛꯈ꯭ꯔꯕ ꯑꯗꯨꯒꯤꯅꯤ ꯈꯟꯕꯗꯣ ꯌꯥꯝ ꯋꯥꯏꯗꯅ ꯅꯪꯅꯁꯨ ꯍꯧꯖꯤꯛ ꯍꯥꯏꯔꯦ ꯑꯗꯣ ꯐꯔꯦ ꯅꯪ ꯋꯥꯔꯁꯨ ꯋꯥꯅ ꯈꯜꯂꯒ ꯇꯝꯍꯧꯗꯣꯔꯤꯗꯣ ꯐꯔꯕꯅꯦ ꯍꯧꯖꯤꯛꯇꯤ ꯍꯌꯦꯡ ꯊꯕꯛ ꯏꯟꯈꯥꯡꯒꯤ ꯑꯣꯏꯔꯣ ꯀꯩꯒꯤ ꯑꯣꯏꯔꯣ ꯑꯃ ꯑꯃ ꯁꯨꯝ ꯊꯥꯕꯁꯨ ꯌꯥꯔꯦꯗꯅ ꯑꯗꯨꯃꯥꯏꯅ ꯇꯧꯔꯒ ꯍꯥꯏꯗꯤ ꯎꯝ ꯄ꯭ꯔꯥꯏꯚꯦꯠꯀꯤꯗꯣ ꯑꯩꯅ ꯇꯥꯕꯗꯁꯨ ꯄꯩꯁꯥꯖꯦ ꯌꯥꯝ ꯌꯥꯝꯃꯦꯅ ꯇꯥꯕ ꯑꯗꯣ ꯌꯥꯝꯃꯦꯍꯦ ꯌꯥꯝꯃꯦ ꯍꯥꯏꯗꯣ ꯄꯩꯁꯥ ꯍꯥꯏꯗꯤ ꯆꯥꯎꯔꯥꯛꯅ ꯎꯝ ꯀꯌꯥꯗꯣ ꯏꯁꯦꯡ ꯁꯦꯡꯅ ꯆꯪꯉꯤꯅꯣ ꯈꯣꯠꯂꯤꯅꯣ ꯑꯗꯨꯕꯨꯗꯤ ꯍꯥꯡꯖꯜꯂꯨꯗ꯭ꯔꯦ ꯑꯗꯨꯑꯣꯏꯖꯨ ꯉꯝꯗꯧ ꯃꯥꯟꯗ꯭ꯔꯦꯅ ꯈꯜꯂꯒꯅꯦ ꯑꯗꯨꯝ ꯇꯣꯛꯊꯣꯛꯑꯕ ꯑꯗꯣ ꯅꯪꯅ ꯇꯥꯕꯗ ꯄ꯭ꯔꯥꯏꯚꯦꯠ ꯀꯤꯗꯨꯕꯨ ꯀꯌꯥꯃꯨꯛ ꯌꯥꯝꯒꯤ ꯆꯥꯡꯒ ꯆꯪꯅꯩ ꯀꯥꯏꯅ ꯍꯥꯏꯕ ꯇꯥꯈꯤꯒꯦ
ꯃꯣꯏꯅ ꯑꯩꯅ ꯁꯨꯝ ꯑꯩꯈꯣꯏ ꯇꯧꯕ ꯈꯣꯠꯄ ꯏꯃꯥꯟꯅꯕꯤ ꯀꯩꯀꯩꯗꯒꯤ ꯇꯥꯕ ꯃꯇꯝꯗꯗꯤ ꯎꯝ ꯆꯍꯤ ꯃꯣꯏꯒꯤꯁꯦ ꯑꯃꯨꯛꯇꯪꯗ ꯄꯨꯂꯞ ꯊꯤꯗꯦꯕꯀꯣ ꯆꯍꯤ ꯑꯅꯤꯅꯤꯗꯅ ꯕꯦꯠ ꯇꯧꯗꯣꯏꯁꯦ ꯑꯗ ꯆꯍꯤ ꯑꯍꯥꯟꯕꯒꯤꯁꯤ ꯗ ꯃꯣꯏ ꯍꯥꯏꯕꯁꯦ ꯑꯦꯠꯃꯤꯁꯟꯗ ꯁꯦꯚꯦꯟꯇꯤꯃꯨꯛ ꯆꯪꯉꯦ ꯍꯥꯏꯕ ꯁꯦꯚꯦꯟꯇꯤ ꯀꯦ ꯑꯗꯨꯒ ꯅꯦꯛꯁ ꯏꯌꯔꯗ ꯐꯤꯞ ꯇꯤ ꯀꯦ ꯍꯥꯏꯌꯦꯕ ꯑꯗꯣ ꯇꯧꯔꯨꯕ ꯃꯤꯒꯩꯅꯗꯤ ꯑꯗꯨꯗꯤ ꯆꯨꯝꯅ ꯇꯪꯒꯦ ꯍꯥꯏꯕꯩ ꯋꯥꯅꯤ ꯃꯅꯨꯡꯗ ꯁꯝꯅ ꯍꯥꯏꯔꯕꯗ ꯇꯝꯃꯕꯅꯤꯅ ꯑ ꯐꯣꯝ ꯐꯤꯂꯞ ꯃꯣꯏꯒꯤ ꯀꯩꯅꯣ ꯑꯦꯛꯀ꯭ꯔꯥ ꯑꯦꯛꯁꯇ꯭ꯔꯥ ꯀꯔꯤꯀꯨꯂꯝ ꯑꯦꯛꯇꯤꯕꯤꯇꯤꯁ ꯀꯩꯀꯩ ꯃꯌꯥꯝ ꯂꯩꯇ꯭ꯔꯥꯅꯦ ꯁꯤꯒꯨꯝꯕ ꯃꯌꯥꯝꯁꯤꯗ ꯑꯩꯈꯣꯏꯁꯨ ꯑꯦꯠꯃꯤꯁꯟꯗ ꯂꯧꯏꯗꯣ ꯈꯛꯇꯪ ꯅꯠꯇꯕꯤꯗ ꯑꯦꯛꯁꯇ꯭ꯔꯥ ꯃꯌꯥꯝ ꯂꯧꯏ ꯍꯥꯏ ꯑꯗꯨꯅ ꯁꯨꯝ ꯍꯥꯏꯕꯗ ꯂꯥꯛ ꯑꯅꯤꯃꯨꯛꯇꯤ ꯑꯗꯨꯝ ꯌꯧꯋꯦ ꯍꯥꯏ ꯑꯗꯩꯗꯤ ꯁꯔꯚꯦ ꯀꯩ ꯀꯩꯁꯨ ꯃꯌꯥꯝ ꯆꯠꯂꯛꯇ꯭ꯔꯥ ꯑ ꯑꯗꯩꯗꯤ ꯃꯣꯏ ꯏꯟꯇꯔꯟ ꯀꯩꯀꯩ ꯃꯌꯥꯝꯅ ꯇꯧꯔꯛꯀꯗꯣꯏꯅꯤꯗꯅ ꯑꯗꯨꯒꯨꯝꯕ ꯃꯌꯥꯝ ꯁꯨꯝ ꯄꯥꯁꯜꯂꯀꯥꯟꯗ ꯑꯅꯤꯒꯤ ꯃꯌꯥꯃꯨꯛꯇꯤ ꯍꯥꯏꯌꯦ
ꯑꯁ ꯑꯗꯨꯗꯤ ꯌꯥꯝ ꯆꯪꯉꯦ ꯄ꯭ꯔꯥꯏꯚꯦꯠ ꯀꯥꯏꯗꯨꯗꯤ ꯑꯈꯣꯏꯅ ꯑꯈꯣꯏꯅ ꯇꯧꯒꯦꯅ ꯈꯟꯕꯗ ꯈꯔ ꯋꯥꯔꯅꯤ ꯑꯗꯨꯗꯨꯅ ꯁꯔꯀꯥꯔꯒꯤ ꯅꯪ ꯐꯪꯍꯧꯔꯤꯗꯨ ꯌꯥꯝ ꯐꯔꯦ ꯑꯗꯨ ꯅꯪꯉꯣꯟꯗ ꯍꯌꯦꯡ ꯑꯩꯖꯨ ꯇꯧꯔꯝꯗꯥꯏꯗ ꯇꯥꯟꯅꯔꯒ ꯑꯩꯁꯨ ꯈꯔ ꯇꯧꯗ ꯇꯥꯔꯦ ꯑꯩꯁꯨ ꯃꯊꯥ ꯁꯥꯔꯦ ꯁꯨꯝ ꯍꯥꯏꯗꯤ ꯎꯝ ꯂꯥꯏꯔꯤꯛꯇꯣ ꯃꯌꯥꯝ ꯇꯝꯖꯜꯂꯨꯔꯒ ꯊꯕꯛ ꯊꯥꯕ ꯌꯥꯕꯒꯤ ꯀꯩꯅꯣꯖꯨ ꯑꯣꯏ ꯌꯦ ꯑꯗꯨꯝꯕ ꯈꯔꯖꯨ ꯇꯧꯗ꯭ꯔꯗꯤ ꯑ ꯑꯩ ꯃꯌꯥꯝ ꯂꯣꯏꯔꯦ ꯍꯥꯏꯕꯗꯨꯅ ꯌꯥꯔꯛꯇ꯭ꯔꯦ ꯍꯧꯖꯤꯛꯇꯤ ꯑꯗꯨꯗꯨꯅ ꯑꯗꯨꯝꯕꯗꯨ ꯇꯝꯖꯜꯂꯒ ꯑꯗꯨ ꯇꯝꯕ ꯂꯣꯏꯔꯦ ꯍꯥꯏꯕꯒꯤ ꯀꯩꯅꯣꯗꯨꯁꯨ ꯂꯩꯁꯜꯍꯧꯗ꯭ꯔꯗꯤ ꯍꯌꯦꯡ ꯊꯕꯛ ꯏꯪꯈꯥꯡ ꯀꯧꯔꯛꯄꯗ ꯊꯥꯕ ꯌꯥꯔꯣꯏꯗꯔꯤꯟꯗꯅ ꯑꯣꯖꯥꯒꯤ ꯀꯩꯒꯤ ꯀꯧꯔꯛꯄꯗ ꯑꯗꯨꯝꯕ ꯃꯌꯥꯝꯗꯣ ꯇꯧꯅꯕ ꯑꯩꯁꯨ ꯑꯝꯇꯪ ꯇꯧꯒꯦꯅꯗꯤ ꯈꯟꯕ ꯑꯗꯣ ꯁꯔꯀꯥꯔꯒꯤꯗꯨꯗꯤ ꯅꯪꯅ ꯍꯥꯏꯒꯤꯗꯅ ꯑꯦꯟꯇ꯭ꯔꯥꯟꯁꯇꯣ ꯑꯗꯨꯝ ꯂꯨꯕꯅꯤꯅꯅꯦ ꯑꯗꯨꯃꯥꯏꯅꯅꯦ ꯈꯔ ꯍꯣꯠꯅꯗꯗꯤ ꯌꯥꯔꯣꯏ ꯑꯗꯣ ꯅꯪ ꯊꯥꯒ꯭ꯔꯕꯅꯤ ꯅꯪ ꯀꯔꯤ ꯀꯔꯤ ꯄꯥꯅꯤ ꯈꯣꯠꯅꯤ ꯈꯣꯠꯅꯒꯅꯤ ꯍꯥꯏꯕꯗꯨ ꯈꯪꯉꯦꯗ ꯑꯩ ꯅꯍꯥꯃꯨꯛ ꯊꯥꯔꯨꯕꯗꯨꯒꯤ ꯑꯩꯗꯣ ꯈꯪꯗꯤ ꯈꯪꯉꯦ ꯈꯔꯗꯤ ꯈꯔ ꯃꯈꯩꯗꯤ ꯑꯗꯨꯏ ꯇꯥꯔꯒꯁꯨ ꯑꯩꯈꯣꯏꯖꯨ ꯅꯪꯅ ꯍꯥꯏꯕ ꯑꯗꯨꯃꯥꯏꯅ ꯊꯥꯗꯣꯛꯈꯤꯕꯗꯣ ꯀꯨꯏꯔꯕꯅꯤꯅ ꯄꯔꯥꯗꯣ ꯏꯔꯥꯏ ꯂꯥꯏꯕ ꯀ꯭ꯂꯥꯁꯇꯣ ꯑꯅꯦꯝꯕ ꯃ ꯑꯉꯥꯡ ꯃꯈꯥꯒꯤꯅꯦꯅ ꯈꯟꯇꯔ ꯈꯪ ꯇꯥꯔꯒꯖꯨ ꯑ ꯑꯈꯣꯏꯗꯣ ꯑꯥꯌ ꯌꯧꯕꯧ ꯇꯝꯃꯨꯔꯦ ꯍꯥꯏꯔꯁꯨ ꯊꯥꯗꯣꯔꯛꯄꯗꯣ ꯀꯨꯏꯔꯕꯅꯤꯅ ꯍꯩꯇꯔꯦ ꯑꯗꯨ ꯍꯣꯏ ꯑꯍꯩꯕ ꯃꯤ ꯑꯗꯨꯝ ꯅꯤꯡꯖꯪꯉꯕ ꯃꯤꯕꯨꯗꯤ ꯂꯩꯔꯝꯒꯅꯤ ꯑꯈꯣꯏꯅ ꯍꯩꯇꯕꯒꯤꯕꯨꯗꯤ ꯑꯣꯏꯔꯝꯅꯤ ꯑꯗꯣ ꯑꯗꯨꯗꯨꯅ ꯑꯔꯝ ꯍꯌꯦꯡ ꯊꯥꯔꯝꯗꯥꯏꯗ ꯅꯉꯣꯟꯗꯁꯨ ꯈꯔ ꯇꯥꯟꯅꯔꯛ ꯇꯥꯔꯦ ꯑꯗꯨꯑꯣꯏꯗꯤ
ꯍꯣꯏ ꯌꯥꯏꯌꯦ ꯌꯥꯏꯌꯦ ꯑꯩꯁꯨ ꯑꯗꯨꯝ ꯍꯦꯜꯞ ꯇꯧꯒꯦ ꯑꯗꯩꯗꯤ ꯍꯥꯏꯗꯤ ꯀꯔꯤ ꯅꯣꯠꯁ ꯄꯥꯅꯤ ꯈꯣꯠꯅꯤ ꯍꯥꯏꯕ ꯇꯣ ꯑꯗꯨꯝ ꯃꯤ ꯑꯌꯥꯝꯕꯅ ꯁꯨꯒꯨꯝꯕꯖꯦ ꯃꯣꯏ ꯑ ꯒꯣꯕꯔꯃꯦꯟꯀꯤꯗꯤ ꯃꯣꯏ ꯑꯗꯨꯝ ꯀꯅꯣ ꯍꯦꯜꯞ ꯃꯌꯥꯝ ꯂꯧꯅꯩꯌꯦꯕ ꯑꯗꯩꯗꯤ ꯅꯪꯗꯤꯥ ꯑꯔꯠꯁ ꯂꯧꯋꯦ ꯑꯩꯗꯤ ꯁꯥꯏꯁ ꯂꯧꯋꯦ ꯏꯕꯥꯅꯤꯖꯦ ꯑꯃꯨꯛ ꯁꯞꯖꯦꯛꯖꯦꯝ ꯃꯥꯅ ꯑ ꯍꯩꯌꯦ ꯍꯩ ꯏꯟꯇ꯭ꯔꯥꯟꯁꯀ ꯑꯃꯨꯛ ꯃꯥꯟꯅꯔꯛꯇꯦꯕ ꯍꯥꯏꯗꯤ ꯍꯌꯦꯡ ꯂꯧꯕ ꯃꯇꯝꯗ ꯄꯦꯗꯥꯒꯣꯖꯤ ꯃꯥꯟꯅꯔꯛꯑꯣꯏꯗꯨꯏꯅꯤꯅ ꯅꯪꯅ ꯁꯣꯁꯦꯜ ꯁꯥꯏꯟꯁꯇ ꯆꯠꯂꯛꯀꯗꯣꯏꯅꯤ ꯑꯩꯅ ꯁꯟꯁꯇ ꯆꯠꯂꯛꯀꯗꯣꯏꯅꯤꯗꯅ ꯑꯗꯨꯅ ꯏꯟꯇ꯭ꯔꯥꯟꯁꯁꯨ ꯁꯨꯝ ꯈꯦꯠꯅꯔꯦ ꯃꯥꯟꯅꯔꯛꯀꯗꯕꯕꯨ ꯑꯥ.. ꯏꯪꯂꯤꯁꯀꯤ ꯁꯦꯛꯁꯟꯗꯨꯃ ꯃꯥꯟꯅꯔꯛꯑꯅꯤ ꯑꯗ ꯏ ꯑ ꯀꯔꯦꯟ ꯑꯦꯐꯤꯌꯔꯁ ꯃꯥꯟꯅꯔꯛꯑꯅꯤ ꯑꯗꯨꯒ ꯇꯤꯆꯤꯡ ꯑꯦꯞꯇꯤꯆꯨꯠꯇꯣ ꯃꯦꯠꯁꯇꯣ ꯑꯗꯨ ꯃꯥꯟꯅꯔꯛꯑꯅꯤ ꯑꯗꯨꯒ ꯃꯣꯏꯒꯤ ꯑ.. ꯀꯅꯣꯒꯤ ꯇꯤꯆꯔ ꯇꯤꯆꯔꯒꯤꯗꯣ ꯑꯗꯨꯗꯨꯒ ꯃꯥꯟꯅꯔꯅꯤ ꯑꯇꯩꯗꯤ ꯃꯥꯟꯅꯔ ꯑꯃꯗꯤ ꯃꯥꯟꯅꯔꯛꯑꯣꯏꯗꯣꯏꯅꯦ ꯍꯧꯖꯤꯛꯀꯤ ꯁꯦꯛꯁꯟꯗꯣ
ꯑꯣ ꯑꯗꯨꯒꯤꯕꯨꯗꯤ ꯀꯩꯝ ꯀꯥꯏꯗꯦꯗ ꯍꯌꯦꯡ ꯅꯪ ꯇꯧꯃꯤꯟꯅꯕ ꯀꯥꯟꯗ ꯑ ꯑꯗꯨꯝ ꯍꯥꯏꯗꯤ ꯑꯩꯒꯤ ꯑꯩꯒ ꯂꯥꯏꯟ ꯄꯨꯟꯕ ꯃꯤ ꯊꯦꯡꯅꯔꯒ ꯑꯗꯨꯝ ꯃꯤꯗꯨꯗ ꯅꯪꯅ ꯍꯪꯉ ꯈꯣꯠꯂ ꯇꯧꯔꯁꯨ ꯑꯗꯨꯝ ꯌꯥꯏꯗꯅ ꯑꯗꯨꯗꯨꯒꯤꯅꯦ ꯑꯗꯨꯅ ꯍꯌꯦꯡ ꯅꯪꯉꯣꯟꯗ ꯍꯪꯉꯒ ꯑꯗꯨꯝ ꯇꯧꯕ ꯌꯥꯔꯅꯤ ꯁꯨꯝ ꯀꯩ ꯍꯥꯏꯇꯥꯔꯦ ꯑꯈꯣꯏꯗꯣ ꯁꯨꯝ ꯀꯩꯅꯣꯝ ꯇꯧꯔꯒ ꯇꯧꯁꯜꯍꯧꯗ꯭ꯔꯗꯤ ꯌꯨꯝꯗꯁꯨ ꯀꯩ ꯇꯧꯔꯤ ꯈꯣꯠꯂꯤꯅ ꯃꯤꯅ ꯍꯥꯡꯉꯛꯄꯗ ꯈꯨꯝꯕꯝꯁꯨ ꯈꯪꯗ꯭ꯔꯦ ꯇꯧꯔꯤꯁꯦ
ꯑꯁ ꯏꯕꯦꯝꯃ ꯑꯩꯒꯁꯦ ꯍꯪꯕꯗ ꯍꯪꯕꯗ ꯀꯩꯅꯣ ꯇꯧꯔꯤꯗꯣ ꯈꯣꯠꯂꯤꯗꯣꯅ ꯑꯗꯨꯝ ꯇꯧꯔ ꯂꯩꯌꯦ ꯑꯩꯁꯨ ꯆꯍꯤꯖꯦ ꯗ꯭ꯔꯣꯞ ꯑꯅꯤ ꯆꯍꯤ ꯑꯅꯤ ꯁꯨꯔꯦꯕ ꯗ꯭ꯔꯣꯞ ꯇꯧꯊꯣꯛꯄ ꯅꯪꯅ ꯍꯦ ꯈꯪꯉꯝꯅꯦ ꯑꯩ ꯀꯨꯏꯔꯦꯗꯅ ꯇꯧꯔꯛꯏꯗꯣ ꯑꯩꯁꯤꯠ ꯁꯤ ꯑꯣꯏꯗꯕ ꯌꯥꯗꯦꯅ ꯑꯗꯨꯝ ꯈꯜꯂꯒ ꯂꯩꯇ꯭ꯔꯥ ꯅꯪꯅ ꯀꯣꯆꯤꯡ ꯍꯥꯏ ꯍꯥꯏꯅ ꯀꯣꯆꯤꯡꯕꯨ ꯈꯔ ꯆꯠꯈꯤꯕ ꯑꯩꯗꯤ ꯀꯣꯆꯤꯡꯁꯨ ꯆꯠꯇ꯭ꯔꯦ ꯑꯗꯨꯅꯅꯦ ꯌꯨꯝꯗ ꯁꯨꯝ ꯂꯩꯕꯗꯣ ꯐꯨꯡꯕꯪꯅꯔꯒ ꯇꯧꯗꯤ ꯇꯧꯅꯤꯡꯕ ꯑꯗꯣ ꯐꯦꯝꯂꯤ ꯀꯟꯗꯤꯁꯟꯗꯨꯁꯨ ꯈꯤꯇꯪ ꯈꯟꯕ ꯑꯗꯩꯗꯤ ꯁꯔꯀꯥꯔꯒꯤꯁꯨ ꯍꯦꯛꯇ ꯊꯥꯔꯦꯅ ꯑꯦꯛꯁꯄꯤꯔꯤꯌꯦꯟꯁ ꯈꯤꯇꯪ ꯂꯩꯇ꯭ꯔꯗꯤ ꯍꯦꯛꯇ ꯐꯪꯗꯦꯗꯅꯀꯣ ꯍꯧꯖꯤꯛ ꯒꯤ ꯃꯇꯝꯗꯗꯤ ꯑꯗꯨꯅ ꯑꯗꯨꯝ ꯂꯩꯕꯤꯅꯦ ꯇꯥꯔꯒ
ꯍꯣꯏ ꯍꯧꯖꯤꯛꯁꯦ ꯃꯤ ꯃꯌꯥꯝꯁꯨ ꯇꯧꯅꯤꯡꯕ ꯉꯥꯛꯇ ꯉꯥꯏꯔꯕꯅꯤꯅꯅꯦ ꯀꯝꯄꯤꯇꯤꯇꯤꯞꯀꯤ ꯆꯥꯡꯁꯨ ꯌꯥꯝ ꯍꯦꯟꯀꯠꯂꯛꯑꯦꯕ ꯑꯗꯨꯗꯨꯅꯅꯦ ꯑꯩꯈꯣꯏꯁꯦ ꯈꯤꯇꯪ ꯍꯩꯔꯦ ꯈꯤꯇꯪ ꯍꯣꯠꯅꯔꯦ ꯍꯥꯏꯔꯒꯗꯨꯁꯨ ꯌꯥꯔꯛꯇꯔꯦꯕ ꯃꯌꯥꯝ ꯃꯌꯥꯝ ꯍꯣꯠꯅꯗ꯭ꯔꯗꯤ ꯑꯗꯨꯗꯨꯅ ꯃꯊꯥ ꯌꯥꯝ ꯁꯥꯏ ꯍꯧꯖꯤꯛꯁꯦ ꯑꯗꯣ ꯑꯥ ꯑꯗꯨꯗꯤ ꯅꯪꯗꯤ ꯀ꯭ꯂꯥꯁ ꯀꯩꯀꯥ ꯍꯧꯕꯗꯤ ꯀꯔꯝ ꯀꯥꯟꯗꯩ ꯍꯧꯗꯣꯏꯅꯣ
ꯀ꯭ꯂꯥꯁꯇꯣ ꯃꯣꯏꯅ ꯀꯃꯦꯟꯁ ꯇꯧꯕꯗꯣ ꯖꯨꯂꯥꯏꯒꯤ ꯁꯦꯀꯦꯟ ꯋꯤꯛ ꯁ꯭ꯋꯥꯏꯗꯒꯤ ꯍꯥꯏꯌꯦꯕꯀꯣ ꯑꯗꯣ ꯑꯩꯁꯨ ꯀꯩꯅꯣꯒꯤ ꯍꯥꯏꯗꯤ ꯔꯦꯟ ꯇ ꯂꯩꯇꯕꯤꯗ ꯢꯁ ꯑ ꯢꯁ ꯑ ꯀꯩꯅꯣꯒꯤꯗ ꯑꯣꯏꯅ ꯀꯣꯂꯦꯖꯀꯤ ꯍꯣꯁꯇꯦꯜ ꯑꯣꯏꯅ ꯌꯦꯡꯒꯦꯅ ꯇꯧꯕꯅꯦ ꯃꯣꯏ ꯍꯣꯁꯇꯦꯜꯒꯤ ꯀꯩꯅꯣꯁꯨ ꯐꯦꯁꯤꯂꯤꯇꯤꯁꯨ ꯄꯤꯌꯦꯕ ꯑꯩꯅ ꯍꯥꯏꯐꯦꯠ ꯍꯪꯕꯗ ꯑꯗꯨꯁꯨ ꯐꯣꯝ ꯊꯥꯖꯟꯗꯣꯏꯅꯦ ꯑꯗꯨꯒꯤꯁꯨ ꯌꯦꯡꯒꯦꯅ ꯇꯧꯕꯅꯦ ꯑꯩꯁꯦ
ꯑꯣ ꯌꯥꯝ ꯐꯩꯅꯦ ꯑꯗꯨꯗꯤ ꯍꯣꯏ ꯑꯗꯨꯅꯁꯨ ꯐꯔꯦꯗ ꯑꯗꯣ ꯑ ꯅꯪꯒꯤꯗꯨꯁꯨ ꯅꯪꯒꯤ ꯃꯐꯝꯗꯨꯁꯨ ꯑꯗꯨꯗꯤ ꯑ ꯑꯗꯨꯝ ꯆꯥꯡ ꯅꯥꯏꯅ ꯃꯇꯝꯗꯣ ꯐꯖꯅ ꯑꯗꯨꯗ ꯊꯥꯗꯔꯒ ꯀꯥꯗ ꯌꯥꯗꯕꯤ ꯑꯣꯏꯔꯝꯅꯤꯅꯦ ꯑꯗꯨꯗꯤ ꯍꯥꯏꯗꯤ ꯃꯤꯡ ꯆꯟꯖꯜꯂꯒ ꯁꯣꯜꯂꯒ ꯇꯧꯕ ꯇꯧꯕ ꯌꯥꯕ ꯃꯐꯝꯁꯨ ꯂꯩꯗꯅꯀꯣ ꯑꯗꯨꯝꯕꯗꯤ ꯑꯣꯏꯗꯕ ꯃꯥꯜꯂꯤꯀꯣ ꯅꯪꯒꯤꯗꯣ
ꯃꯥꯅꯦ ꯍꯧꯖꯤꯛꯀꯥꯟꯗꯤ ꯕꯦꯠꯀꯤꯁꯦ ꯑꯌꯥꯝꯕꯅ ꯕꯦꯁ ꯕꯦꯠꯀꯤ ꯏꯟꯁꯇꯤꯇ꯭ꯌꯨꯠ ꯑꯌꯥꯝꯕ ꯂꯣꯏꯅ ꯀꯥꯗꯕꯤ ꯌꯥꯗꯕꯤ ꯑꯣꯏꯅ ꯂꯣꯏꯅ ꯇꯧꯔꯦꯕ ꯑꯗꯣ ꯃꯣꯏ ꯄ꯭ꯔꯥꯏꯚꯦꯠꯀꯤꯒ ꯑꯩꯅ ꯁꯨꯝ ꯇꯥꯕ ꯃꯇꯝꯗꯗꯤ ꯑ ꯀꯥꯗꯕꯤ ꯇꯧꯔꯗꯤ ꯐꯥꯏꯟꯁꯦ ꯁꯦꯃꯤꯁꯇꯔ ꯈꯨꯗꯤꯡꯒꯤ ꯌꯥꯝ ꯌꯥꯝ ꯂꯧꯋꯦ ꯈꯣꯠꯂꯦ ꯀꯥꯏꯅꯒꯗꯤ ꯍꯥꯏꯌꯦ ꯃꯅꯤꯄꯨꯔꯒꯤ ꯍꯥꯟꯅꯗꯤ ꯀꯥꯗꯕꯤ ꯌꯥꯔꯝꯃꯦ ꯀꯥꯏꯅꯗꯤ ꯍꯥꯏꯗꯣ ꯍꯧꯖꯤꯛꯇꯤ ꯂꯣꯏꯅ ꯑꯌꯥꯝꯕꯅ ꯀꯥꯗ꯭ꯔꯗꯤ ꯌꯥꯗꯦ ꯈꯣꯠꯇꯦ ꯍꯥꯏ ꯑꯗꯣ ꯑꯩꯗꯤ ꯑꯗꯨꯝ ꯀꯥꯕꯤꯗ ꯇꯧꯒꯦ ꯑꯩꯗꯣ ꯁꯤ ꯂꯣꯏ ꯁꯤꯒꯤ ꯕꯦꯠꯁꯦ ꯇꯧꯊꯣꯛ ꯄ ꯂꯣꯏꯔꯗꯤ ꯑꯩꯗꯣ ꯑꯦꯝ ꯑꯦ ꯇꯧꯕꯒꯤ ꯁꯨꯝ ꯑꯦꯝ ꯈꯔꯗꯤ ꯂꯩꯌꯦꯕꯀꯣ ꯍꯌꯦꯡ ꯑꯩꯁꯨ ꯕꯦꯠꯀꯤ ꯁꯥꯇ꯭ꯔ ꯇꯥꯛꯄ ꯉꯝꯅꯕ ꯍꯥꯏꯇꯥꯔꯦ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
ꯑꯣ ꯌꯥꯝ ꯐꯩꯌꯦ ꯑꯗꯨꯗꯤ ꯇꯧꯗꯅ ꯇꯧꯔꯗꯤ ꯑꯗꯨꯝ ꯍꯥꯏꯗꯤ ꯃꯄꯨꯡ ꯐꯥꯅ ꯇꯧꯕꯕꯨꯗꯤ ꯌꯥꯏꯗ ꯍꯥꯏꯗꯤ ꯎꯝ ꯐꯪꯕꯗꯨ ꯌꯥꯝ ꯋꯥꯕ ꯄꯣꯠ ꯑꯣꯏꯕꯅꯤꯅ ꯃꯤ ꯍꯦꯛꯇ ꯑꯃꯅ ꯍꯦꯛꯇ ꯇꯧꯔꯒꯦ ꯍꯥꯏꯔꯁꯨ ꯍꯦꯛꯇ ꯇ ꯌꯥꯕ ꯄꯣꯠ ꯑꯣꯏꯗꯕꯅꯤꯅ ꯉꯝꯃꯤꯀꯥꯟꯗ ꯇꯧꯒꯦ ꯈꯜꯂꯤꯀꯥꯟꯅ ꯇꯧꯍꯧꯕꯅ ꯐꯩ ꯃꯇꯝ ꯑꯁꯦ ꯈꯟꯕꯨ ꯈꯜꯂꯗꯤ ꯈꯜꯂꯤꯀꯥꯟꯅ ꯇꯧꯍꯧꯕꯅ ꯈ꯭ꯋꯥꯏ ꯐꯔꯦ ꯃꯇꯝ ꯃꯥꯡꯍꯟꯕꯁꯦ ꯅꯪꯅꯁꯨ ꯈꯪꯉꯝꯃꯅꯤ ꯃꯇꯝꯁꯦ ꯃꯥꯡꯕ ꯂꯣꯏꯔ ꯀꯥꯟꯗ ꯌꯥꯝ ꯄꯥꯝꯃꯨꯔꯛꯑꯦ ꯍꯥꯏꯕ ꯍꯪꯒꯠꯂꯒ ꯆꯠꯄ ꯌꯥꯕꯁꯨ ꯑꯣꯏꯗꯦꯗꯅ ꯑꯗꯨꯗꯨꯅ ꯅꯪꯅ ꯍꯧꯖꯤꯛ ꯈꯟꯕꯨ ꯈꯜꯂꯗꯤ ꯉꯝ ꯉꯝꯃꯤ ꯇꯧꯔꯤꯁꯦ ꯑꯗꯨꯅ ꯅꯪꯁꯨ ꯍꯧꯖꯤꯛ ꯕꯤ ꯑꯦꯗꯠꯇ ꯑꯣꯔꯁꯁꯨ ꯇꯧꯕ ꯐꯪꯗꯣꯔꯦ ꯑꯗꯨ ꯂꯣꯏꯔꯛꯄꯗ ꯅꯪꯅ ꯑꯦꯝ ꯑꯦꯗ ꯇꯧꯒꯦ ꯍꯥꯏꯔꯤꯗꯨꯁꯨꯅꯦ ꯑꯗꯨꯝ ꯇꯧꯊꯣꯛꯑꯣ ꯌꯥꯝ ꯐꯔꯦ ꯑꯗꯣ ꯈ꯭ꯋꯥꯏ ꯐꯔꯕꯅꯤ ꯅꯪꯅ ꯇꯧꯔꯤꯗꯣ
ꯍꯣꯏ ꯑꯩꯁꯨ ꯊꯥꯖꯤꯟꯕ ꯃꯇꯝꯗ ꯅꯪꯁꯦ ꯇꯥꯟ ꯍꯥꯏꯗꯤ ꯅꯪ ꯇꯧꯅꯤꯡꯉꯦꯅ ꯍꯥꯏꯐꯦꯠꯇꯦ ꯍꯥꯏꯕꯒꯤ ꯄꯥꯎꯗꯤ ꯇꯥꯛꯑꯦ ꯃꯃꯥꯡꯗ ꯑꯩꯈꯣꯏꯅꯤ ꯋꯥꯔꯤ ꯁꯥꯟꯅꯔꯝꯃꯤꯗꯅ ꯑꯗ ꯅꯪꯗꯣ ꯑꯃꯨꯛ ꯍꯥꯏꯗꯤ ꯍꯧꯖꯤꯛꯅ ꯀꯣ ꯆꯤꯡ ꯇꯧꯔꯒ ꯂꯩꯌꯦꯅ ꯑꯗꯨꯝ ꯍꯥꯏꯗ꯭ꯔꯥ ꯑꯩꯅ ꯑꯣ ꯃꯥꯁꯦ ꯑꯇꯣꯞꯄ ꯂꯥꯏꯟ ꯁꯨꯃꯥꯏꯅ ꯄꯥꯝꯕ ꯃꯥꯜꯂꯦ ꯑꯗꯨꯅ ꯑꯩ ꯍꯪꯉꯔꯣꯏꯒꯦꯗꯅ ꯑꯩꯁꯦ ꯍꯪꯉꯝꯗꯕꯅꯦꯕ ꯑꯩꯁꯦ ꯍꯪꯉꯝꯃꯁꯨ ꯐꯗꯧꯅꯦ ꯅꯪꯉꯣꯟꯗꯁꯨ ꯆꯍꯤ ꯃꯥꯡꯗꯅꯕ
ꯍꯣꯏ ꯑꯗꯨꯒꯤꯕꯨꯗꯤ ꯀꯩꯝ ꯀꯥꯏꯗꯦꯗ ꯑꯩꯁꯨ ꯁꯣꯝꯗ ꯑꯃꯗꯣ ꯇꯧꯁꯜꯂꯨꯕꯅꯤꯅ ꯂꯣꯏꯗꯅꯗꯤ ꯇꯧꯅꯤꯡꯉꯦ ꯍꯥꯏꯗꯅꯁ ꯑꯃ ꯑꯗꯨ ꯑꯗꯨꯕꯨꯗꯤ ꯇꯧꯁꯟꯒꯦꯕꯨꯗꯤ ꯈꯟꯕ ꯑꯣꯏꯗꯦꯗ ꯑꯗꯨꯅ ꯑꯩꯒꯤꯁꯦ ꯂꯣꯏ ꯇꯧ ꯇꯥꯔꯒꯁꯨ ꯑꯩꯒꯤꯁꯦ ꯂꯣꯏꯔꯀꯥꯟꯗ ꯇꯧꯒꯦꯅ ꯈꯟꯕꯅꯦ ꯑꯗꯣ ꯐꯔꯦ ꯍꯣꯏ ꯃꯊꯪꯗ ꯑꯃꯨꯛ ꯋꯥꯔꯤ ꯁꯥꯟꯅꯔꯒꯦ ꯉꯁꯤꯒꯤꯗꯤ ꯑꯩ ꯊꯝꯃꯒꯦꯀꯣ
ꯍꯣꯏ ꯌꯥꯏ ꯌꯥꯏ ꯍꯣꯏ ꯌꯥꯝ ꯅꯨꯡꯉꯥꯏꯔꯦ ꯑꯗꯨꯗꯤ